ꯍꯜꯂꯣ
ꯑꯣ ꯃꯈꯣꯟ ꯐꯖꯅ ꯇꯥꯕ꯭ꯔꯣ ꯑꯣ ꯇꯥꯏꯌꯦ ꯇꯥꯏꯌꯦ
ꯇꯥꯌꯦ ꯇꯥꯌꯦ ꯀꯔꯤ ꯇꯧꯔꯤꯅꯣ
ꯆꯥꯛꯇꯣꯛꯑꯒ ꯁꯨꯝ ꯐꯝ ꯃꯝꯃꯤꯟꯅꯦ
ꯑꯣ ꯅꯣꯡꯆꯨꯕꯔꯣ
ꯑꯥ ꯅꯣꯡꯆꯨꯏꯌꯦ ꯉꯔꯥꯡ ꯅꯨꯡꯗꯥꯡ ꯄꯨꯡ ꯅꯤꯄꯥꯟ ꯑꯗꯨꯋꯥꯏꯗꯩ ꯆꯨꯕꯗꯣ ꯁꯨꯡꯂꯦꯞ ꯂꯤꯞꯇ꯭ꯔꯤ ꯍꯧꯖꯤꯛꯐꯥꯎ
ꯑꯣ ꯑꯗꯨꯗꯤ ꯑꯁ ꯌꯥꯝ ꯀꯟꯕ꯭ꯔꯣ
ꯑꯪ ꯉꯔꯥꯡ ꯅꯨꯡꯗꯥꯡ ꯊꯦꯡꯖꯤꯜꯂꯛꯄ ꯄꯨꯡ ꯇꯔꯥ ꯍꯦꯜꯂꯛꯄ ꯑꯗꯨꯋꯥꯏꯗꯗꯤ ꯌꯥꯝ ꯀꯜꯂꯦ ꯑꯗꯨꯒ ꯍꯧꯖꯤꯛ ꯀꯤꯗꯤ ꯀꯩꯁꯨ ꯀꯟꯗꯦ ꯑꯗꯨꯝ ꯑꯥ ꯇꯞꯂꯤ ꯇꯞꯂꯤ ꯑꯗꯨꯝ ꯂꯦꯞꯇꯕꯤꯗ ꯑꯗꯨꯝꯗꯤ ꯇꯥꯕ
ꯑꯣ ꯑꯣ ꯑꯣ ꯀꯩꯁꯥꯡ ꯊꯣꯡꯒꯦ
ꯍꯋꯥꯏ ꯊꯣꯡꯉꯦ
ꯑꯣ ꯇꯝꯄꯥꯛꯇꯔꯣ
ꯑꯥꯎ ꯃꯥꯟꯅꯦ
ꯑꯣ
ꯑꯥ ꯑꯗꯣ ꯅꯣꯏ ꯑꯗꯥꯏꯗꯗꯤ ꯅꯣꯡ ꯆꯨꯗ꯭ꯔꯣ
ꯈꯔ ꯈꯔꯗꯤ ꯆꯨꯔꯦ ꯑꯗꯨ ꯌꯥꯝ ꯀꯟꯅꯗꯤ ꯁꯨꯨꯗꯦ ꯍꯧꯖꯤꯛꯁꯨ ꯑꯩꯈꯣꯏꯒꯤꯁꯨ
ꯎꯝ
ꯅꯣꯏ ꯅꯣꯏꯒꯤꯗꯤ ꯌꯥꯝ ꯀꯟꯅ ꯆꯨꯕ ꯃꯥꯜꯂꯦ
ꯎꯝ ꯑꯗꯨꯝ ꯉꯔꯥꯡꯗꯤ ꯌꯥꯝ ꯀꯜꯂꯦ ꯑꯗꯣ ꯍꯧꯖꯤꯛꯇꯤ ꯌꯥꯝ ꯀꯟꯅ ꯀꯟꯕꯗꯤ ꯅꯠꯇꯦ
ꯑꯣ ꯑꯩꯈꯣꯏꯗꯤ ꯈꯤꯇꯪ ꯈꯤꯇꯪꯅꯤꯗ ꯑꯗꯨꯝ ꯃꯥꯡꯉꯒ ꯂꯩꯗ
ꯑꯣ ꯉꯁꯥꯏ ꯑꯗꯨꯝ ꯑꯌꯨꯛ ꯉꯟꯇꯥꯗꯩ ꯆꯨꯔꯦ ꯑꯩꯈꯣꯏꯒꯤꯗꯤ ꯂꯦꯞꯇ꯭ꯔꯕꯖꯥꯠꯅꯤ ꯑꯍꯤꯡꯗꯁꯨ ꯑꯗꯨꯝ
ꯆꯨꯖꯅꯣ
ꯑꯧ
ꯉꯁꯤꯗꯤ ꯀꯔꯤ ꯇꯧꯒꯅꯤ
ꯉꯁꯤꯗꯤ ꯊꯕꯛ ꯑꯃ ꯆꯠꯊꯣꯛꯀꯦꯅ ꯇꯧꯕꯅꯦ
ꯑꯣ ꯑꯗꯣ ꯌꯨꯗꯔꯥ
ꯑꯧ ꯌꯨꯝꯅꯅꯦ
ꯑꯣ ꯑꯣ ꯀꯔꯤ ꯀꯔꯤ ꯇꯝꯔꯤꯒꯦ
ꯎꯝ ꯒ꯭ꯔꯦꯖꯨꯑꯦꯁꯟ ꯂꯣꯏꯕꯗ ꯉꯥꯏꯔꯤ
ꯑꯣ ꯑꯣ ꯑꯣ
ꯑꯗꯨꯅ ꯃꯥꯁꯇꯔꯃꯨꯛꯇꯤ ꯇꯧꯊꯒꯤꯅꯤ
ꯑꯣ ꯃꯥꯁꯇꯔ ꯀꯣ
ꯑꯧ
ꯑꯗꯨꯗꯤ ꯑꯗꯨꯗꯤ ꯅꯪ ꯀꯔꯤ ꯃꯥꯁꯇꯔ ꯇꯧꯒꯦꯔꯣ ꯀꯔꯤ ꯒ꯭ꯔꯦꯖꯨꯋꯦꯁꯟ ꯇꯧꯕꯔꯣ ꯑꯣꯅꯔꯁ ꯀꯔꯤ ꯅꯔꯁ ꯂꯧꯕ꯭ꯔꯣ
ꯑꯣ ꯃꯅꯤꯄꯨꯔꯤꯗ ꯑꯗꯨꯝ ꯇꯧꯋꯦ
ꯑꯣ ꯑꯥ ꯃꯅꯤꯄꯨꯔꯤ ꯑꯗꯨꯝ ꯑꯣꯅꯔꯁ ꯂꯩꯕ꯭ꯔꯣ
ꯑꯥ ꯂꯩꯌꯦ ꯂꯩꯌꯦ
ꯑꯣ ꯅꯪ ꯑꯗꯨꯗꯤ ꯏꯕ ꯄꯥꯕ ꯂꯣꯏꯅꯃꯛ ꯈꯪꯉꯝꯒꯅꯤꯅꯦ
ꯑꯧ ꯈꯪꯉꯤ
ꯑꯁ ꯑꯩꯗꯤ ꯋꯥ ꯉꯥꯡꯕꯐꯥꯎ ꯍꯩꯇꯦ ꯑꯩꯈꯣꯏꯗꯤ ꯆꯤꯡ ꯑꯩꯈꯣꯏꯗꯤ ꯆꯤꯡꯗ ꯂꯩꯕꯒꯤꯀꯣ
ꯑꯧ
ꯑꯗꯣ ꯎꯝ ꯅꯆꯤꯟ ꯃꯅꯥꯎ ꯀꯌꯥ ꯂꯩꯕ꯭ꯔꯥ
ꯏꯆꯤꯟ ꯏꯅꯥꯎ ꯑꯍꯨꯝꯅꯦ ꯑꯩꯅ ꯑꯅꯤꯁꯨꯕ ꯌꯥꯏꯃ ꯍꯥꯏꯇꯥꯔꯦ
ꯑꯣ ꯅꯨꯄꯤ ꯅꯨꯄꯤ ꯀꯌꯥ ꯅꯨꯄꯥ ꯀꯌꯥ
ꯑꯩꯒꯤ ꯃꯊꯛꯇ ꯅꯨꯄꯤ ꯑꯃ ꯑꯩꯒꯤ ꯃꯈꯥꯗ ꯅꯨꯄꯥ ꯑꯃ ꯑꯗꯨꯅ ꯑꯩꯈꯣꯏꯒꯤꯁꯦ ꯅꯨꯄꯤ ꯑꯅꯤ ꯅꯨꯄꯥ ꯑꯃ ꯑꯣꯏꯗꯣꯏꯕ
ꯑꯣ ꯅꯅꯥꯎ ꯅꯨꯄꯥꯗꯤ ꯀꯔꯤ ꯇꯝꯃꯤꯒꯦ
ꯑꯥ ꯃꯃꯥ ꯃꯃꯥꯗꯤ ꯊꯕꯛ ꯇꯧꯋꯦ ꯑꯦꯂꯦꯛꯇ꯭ꯔꯤꯁꯤꯇꯤ ꯗꯤꯄꯥꯔꯠꯃꯦꯟꯇꯗ ꯕꯕꯥꯅ ꯑꯣꯖꯥ ꯑꯣꯏꯌꯦ
ꯑꯣ ꯑꯦ ꯏꯅꯥꯎꯅꯨꯄꯥ ꯍꯥꯏꯕꯅꯤ ꯏꯅꯥꯎꯅꯨꯄꯥ
ꯑꯣ ꯑꯩ ꯏꯃꯥ ꯏꯄꯥꯅ ꯇꯥꯏꯅꯦ ꯑꯩ ꯈꯜ ꯏꯃꯥ ꯏꯄꯥꯗꯤ ꯀꯔꯤ ꯇꯧꯒꯦ ꯍꯥꯏꯁꯦ ꯀꯃꯥꯏꯅ ꯇꯧꯏꯅꯣꯅ ꯑꯣ ꯏꯅꯥꯎ ꯅꯨꯞ ꯏꯄꯥꯗꯣ ꯃꯥꯖꯨ ꯑꯥ ꯒ꯭ꯔꯦꯖꯨꯑꯦꯁꯟ ꯍꯧꯔꯦ ꯃꯥꯅ ꯑꯥ ꯗꯦꯜꯂꯤ ꯌꯨꯅꯤꯚꯔꯁꯤꯇꯤꯗ ꯇꯧꯋꯦ
ꯑꯣ ꯑꯣ
ꯌꯨꯝꯗ ꯁꯨꯇꯤ ꯊꯣꯛꯂꯛꯏꯌꯦ
ꯑꯣ ꯁꯨꯇꯤꯗ ꯑꯥ ꯁꯃꯥꯔ ꯕ꯭ꯔꯦꯛ ꯀꯣ
ꯑꯥ ꯁꯝꯃꯔ ꯕ꯭ꯔꯦꯛ ꯆꯪꯒꯔꯅꯤ ꯀꯨꯏꯔꯔꯣꯏ ꯃꯥꯁꯨ
ꯑꯣ ꯑꯣ ꯍꯣꯏ ꯍꯣꯏꯗ ꯑꯩꯈꯣꯏꯁꯨ ꯍꯧꯔꯅꯤꯗ
ꯑꯧ
ꯀꯣꯂꯦꯖ ꯑꯇꯣꯞꯄꯁꯤꯡꯅ ꯍꯧꯈ꯭ꯔꯦ ꯍꯧꯖꯤꯛ
ꯍꯣꯏ
ꯑꯩꯈꫭꯏ ꯍꯧꯗ꯭ꯔꯒ ꯂꯩꯕꯁꯤꯡꯁꯦ ꯊꯦꯡꯗꯤ ꯊꯦꯡꯕ ꯀꯥꯡꯕꯨꯅꯦꯕ
ꯑꯧ
ꯃꯥ ꯁꯦꯃꯤꯁꯇꯔ ꯀꯌꯥ ꯇꯝꯈꯔꯕꯥ
ꯃꯥ ꯁꯦꯀꯦꯟ ꯁꯦꯃꯤꯁꯇꯔ ꯕꯨꯛ ꯂꯣꯏꯔꯦ
ꯑꯣ
ꯊꯥꯔꯠ ꯁꯦꯃꯤꯁꯇꯔ ꯇꯧꯗꯣꯏꯕ
ꯑꯩꯗꯤ ꯒ꯭ꯔꯦꯖꯨꯑꯦꯁꯟ ꯇꯧꯗꯣꯏꯅꯦ
ꯑꯣ ꯑꯣ ꯀꯔꯤ ꯁꯕꯖꯦꯛ ꯂꯧꯒꯦ ꯈꯜꯂꯤꯅꯣ
ꯈꯪꯗꯦ ꯎꯝ ꯀꯝꯄ꯭ꯌꯨꯇꯔ ꯂꯧꯁꯤꯔꯥ ꯍꯥꯏꯅ ꯈꯟꯕ
ꯑꯣ ꯌꯥꯏꯗ ꯀꯩꯁꯨ ꯀꯥꯏꯗꯦꯗ
ꯌꯥꯝ ꯂꯨꯑꯦꯅꯦ
ꯑꯧ
ꯀꯔꯤ ꯇꯧꯔꯗꯤ ꯐꯗꯕ꯭ꯔꯥ ꯈꯪꯗ꯭ꯔꯦ
ꯅꯪꯅꯥ ꯑꯄꯥꯝꯕꯗꯨ ꯍꯦꯛꯇ ꯇꯧꯗ ꯂꯨꯔꯁꯨ ꯄꯥꯝꯖꯔꯗꯤ ꯅꯨꯡꯉꯥꯏꯗꯣꯏꯅꯦ ꯍꯌꯦꯡꯋꯥꯏ
ꯑꯗꯩ ꯅꯣꯏꯒꯤꯗꯤ ꯏꯆꯤꯟꯜ ꯏꯅꯥꯎ ꯀꯌꯥ ꯁꯨꯒꯦ
ꯃꯉꯥ ꯂꯩꯌꯦ
ꯑꯣ
ꯑꯩꯅ ꯑꯍꯨꯝ ꯑꯩꯅ ꯑꯍꯨꯝꯁꯨꯕ
ꯑꯣ ꯅꯨꯄꯤ ꯀꯌꯥꯅꯣ ꯅꯨꯄꯥ ꯀꯌꯥꯅꯣ
ꯏꯅꯥꯎꯅꯨꯄꯥ ꯑꯩ ꯈꯥꯛꯇ
ꯑꯣ ꯑꯁ ꯌꯥꯝ ꯂꯨꯅ ꯇꯧꯔꯝꯒꯅꯤ ꯑꯗꯨꯗꯤ
ꯑꯗꯨ ꯌꯥꯗ꯭ꯔꯦꯅꯦ ꯌꯥ ꯑꯇꯣꯞꯄꯁꯤꯡꯗꯤ ꯏꯅꯥꯎ ꯏꯅꯥꯎꯅꯨꯄꯤꯁꯤꯡꯗꯤ ꯍꯥꯏ ꯏꯁ꯭ꯀꯨꯜꯗ ꯇꯝꯂꯤꯗ
ꯑꯣ ꯑꯩꯈꯣꯏꯒꯤꯗꯤ ꯎꯆꯤꯟ ꯅꯥꯆꯤꯟꯅ ꯀꯣꯂꯦꯖ ꯐꯧꯗꯤ ꯂꯣꯏ ꯌꯧꯅꯔꯦ
ꯑꯥ ꯐꯔꯥꯅꯤ
ꯑꯧ ꯋꯥꯏꯗꯤ ꯌꯥꯝ ꯁꯪꯉꯦ ꯑꯗꯨꯗꯣ
ꯎꯝ ꯍꯥ ꯏꯅꯥꯎꯅꯨꯄꯥ ꯅꯅꯥꯎꯅꯨꯄꯥꯗꯤ ꯀꯔꯤ ꯁꯕꯖꯦꯛ ꯂꯧꯔꯤꯕꯣ
ꯐꯤꯖꯤꯛꯁ ꯂꯧꯋꯦ
ꯎꯐ ꯂꯥꯏꯔꯤꯛ ꯍꯩꯔꯝꯒꯅꯤꯅꯦ
ꯑꯧ ꯍꯩꯌꯦ ꯌꯥꯝꯅ ꯃꯥꯗꯤ
ꯑꯩ ꯑꯩ ꯑꯩꯁꯨ ꯐꯤꯖꯤꯛꯁ ꯂꯧꯏꯔꯝꯃꯦ ꯀ꯭ꯂꯥꯁ ꯇꯨꯋꯦꯜꯕꯇ ꯀꯣ
ꯑꯥ
ꯑꯥ ꯑꯗꯣ ꯐꯤꯖꯤꯛꯁꯇꯤ ꯂꯧꯅꯤꯡꯗ꯭ꯔꯦꯗꯥ ꯀꯟꯇꯤꯃꯦ ꯇꯧꯅꯤꯗ꯭ꯔꯦ ꯌꯥꯝ ꯂꯨꯑꯦ
ꯃꯣꯏ ꯂꯥꯏꯔꯤꯛ ꯇꯥꯛꯄꯒꯤ ꯐꯣꯇꯣ ꯊꯥꯔꯛꯑꯦꯕꯀꯣ ꯑꯗꯨꯗꯅꯦ ꯐꯤꯖꯤꯛꯁꯇꯣ ꯍꯣꯠꯂꯤꯗꯨꯗꯅꯦ ꯀꯩꯅꯣꯖꯦ ꯑꯝꯐꯥꯎ ꯌꯥꯎꯗꯕ ꯍꯥꯏ ꯇꯥꯔꯦ ꯅꯝꯕꯔꯖꯦ ꯋꯥꯟ ꯇꯨ ꯊ꯭ꯔꯤꯁꯦ ꯑꯃꯐꯥꯎ ꯌꯥꯎꯗꯕ ꯂꯦꯇꯔꯅ ꯇꯅꯦ ꯑꯪꯀ ꯍꯣꯠꯄ ꯋꯥꯅꯦ ꯑꯗꯨꯁꯨ ꯂꯦꯇꯔꯗꯨꯁꯨ ꯑꯃꯨꯛꯇ ꯎꯗ꯭ꯔꯤꯕ
ꯑꯩꯗꯤ ꯄꯦꯡ ꯒ꯭ꯔꯦ ꯑꯗꯨꯒꯨꯝꯕꯗꯨꯗꯤ ꯑꯁ
ꯀꯝꯄꯌꯨꯇꯔ ꯁꯥꯏꯟꯁꯁꯤ ꯌꯥꯝ ꯂꯨꯏ ꯍꯥꯏ ꯑꯗꯨ ꯑꯗꯨꯝ ꯆꯠꯀꯅꯤ ꯀꯝꯄꯌꯨꯇꯔ ꯁꯥꯏꯟꯁꯇ ꯂꯧꯂꯧꯅꯤ
ꯑꯣ ꯂꯧꯋꯣ ꯂꯧꯋꯣ ꯌꯥꯏ ꯌꯥꯏ
ꯑꯩꯅ ꯎꯝ ꯏꯟꯇꯔꯦꯁ ꯂꯩꯕ ꯈꯔ ꯏꯟꯇꯔꯦꯁ ꯂꯩꯕꯗꯨ ꯑꯗꯨ ꯆꯠꯂꯒꯦ
ꯎꯝ ꯐꯩꯌꯦ ꯐꯩꯌꯦ ꯑꯗꯨꯅ ꯑꯩꯈꯣꯏ ꯏꯃꯥꯟꯅꯕ ꯈꯔꯁꯨ ꯑꯥ ꯀꯝꯄ꯭ꯌꯨꯇꯔ ꯑꯗꯨꯝ ꯇꯧꯅꯕ ꯌꯥꯎꯋꯦꯕꯀꯣ
ꯑꯣ
ꯃꯣꯏ ꯑ ꯥ ꯎꯝ ꯅꯦꯂꯤꯠꯇ ꯇꯧꯅꯕ ꯌꯥꯎꯋꯤ ꯃꯣꯏ
ꯑꯣ ꯅꯣꯏ ꯅꯥꯎ ꯅꯄꯥ ꯄꯥꯔꯁꯦꯟꯇꯦꯖ ꯀꯌꯥ ꯂꯧꯕ꯭ꯔꯥ ꯀ꯭ꯂꯥꯁ ꯇꯦꯟ ꯇꯨꯋꯦꯜꯕꯇ
ꯎꯝ ꯇꯦꯟꯗ ꯃꯥꯁꯦ ꯅꯥꯏꯟꯇꯤ ꯊ꯭ꯔꯤꯔꯥ ꯀꯩꯅꯣꯝꯃ ꯆꯠꯈꯤꯕꯅꯦ ꯅꯥꯏꯟꯇꯤ ꯊ꯭ꯔꯤꯔꯥ ꯀꯩꯅꯣꯝ ꯆꯠꯈꯤꯕꯅꯦ ꯑꯩ ꯑꯦꯛꯖꯦꯛꯇꯤ ꯀꯥꯎꯔꯦ ꯑꯗꯨꯃꯥꯏꯅ ꯇꯨꯋꯦꯞꯇꯁꯨ ꯑꯗꯨꯒ ꯑꯗꯨꯝ ꯍꯥꯏꯔꯞꯅ ꯃꯥꯟꯅꯈꯤꯕꯅꯦ
ꯑꯣ
ꯄꯣꯖꯤꯁꯟꯗꯤ ꯌꯥꯎꯗꯦ ꯃꯥꯔꯛ ꯆꯤ ꯆꯤ ꯂꯥꯎꯔꯥ ꯇꯣꯛꯑꯦ
ꯈꯤꯇꯪ ꯈꯤꯇꯪ ꯋꯥꯠꯂꯒ
ꯑꯣ ꯑꯩꯈꯣꯏꯗꯤ ꯂꯥꯏꯔꯤꯛ
ꯂꯥꯏꯔꯤꯛ ꯍꯩꯇꯦ ꯍꯩꯇꯕꯅꯤꯅꯀꯣ ꯄꯥꯔꯁꯟꯇꯦꯁ ꯈꯤꯇꯪ ꯈꯤꯇꯪ ꯂꯧꯔꯥ ꯂꯩ ꯄꯥꯁ ꯇꯧꯔꯛꯄꯅꯤ
ꯕꯥꯏ ꯆꯥꯟꯁ ꯍꯥꯏꯕꯗꯣ
ꯍꯣꯏ
ꯍꯦꯍꯦ
ꯑꯗꯨ ꯂꯥꯏꯔꯤꯛꯁꯦ ꯎꯝ ꯌꯥꯝ ꯍꯩꯇꯗꯤ ꯌꯥꯗꯦ ꯍꯥꯏꯕ ꯂꯩꯇꯦꯗ ꯑꯩꯅ ꯄꯥꯝꯖꯕ ꯂꯥꯏꯟꯗꯨꯗ ꯆꯠꯈ꯭ꯔ ꯂꯣꯏꯔꯦ
ꯎꯝ ꯎꯝ ꯎꯝ ꯍꯣꯏ ꯃꯩ ꯂꯥꯛꯄ꯭ꯔꯥ ꯅꯣꯏꯒꯤ ꯌꯨꯝꯗ ꯑꯩꯈꯣꯏ ꯆꯤꯡꯗ ꯃꯩ ꯂꯥꯛꯇꯕ ꯑꯁ
ꯑꯁ ꯃꯩ ꯂꯥꯛꯇꯕꯖꯦ ꯅꯨꯡꯉꯥꯏꯇꯦꯀꯣ ꯅꯣꯡꯁꯨ ꯆꯨꯕ ꯃꯩꯁꯨ ꯂꯥꯛꯇꯕꯁꯤꯗꯤ ꯌꯥꯝ ꯅꯨꯡꯉꯥꯏꯇꯦ
ꯂꯩꯕ ꯅꯠꯇꯦ ꯑꯗꯨ ꯃꯩ ꯂꯥꯛꯇ꯭ꯔꯗꯤꯀꯣ
ꯍꯣꯏ
ꯑꯩꯕꯨ ꯅꯨꯡꯉꯥꯏꯇꯦꯕ
ꯑꯧ ꯃꯩꯖꯤꯗꯤ ꯕꯥ ꯅꯣꯡꯕꯨ ꯆꯨꯔꯗꯤ ꯃꯣꯏꯗꯤ ꯃꯩ ꯍꯦꯛꯇ ꯃꯨꯠꯊꯠꯂꯦ
ꯎꯝ ꯍꯣꯏ ꯑꯗꯨ ꯄꯥꯝꯗꯦ
ꯎꯝ ꯅꯣꯡ ꯆꯨꯔꯒ ꯑꯥ ꯏꯃꯨꯡꯗ ꯂꯩꯔꯀꯥꯟ ꯃꯄꯥꯟꯁꯨ ꯊꯣꯛꯄ ꯌꯥꯗꯕ ꯃꯇꯝꯗꯨꯗ ꯃꯩꯁꯨ ꯃꯨꯠꯊꯠꯂꯦ ꯃꯣꯏꯅ ꯐꯣꯟ ꯄꯥꯏꯅꯤꯡꯉꯁꯨ ꯗꯨ ꯌꯥꯗ꯭ꯔꯦ ꯃꯩ ꯌꯥꯎꯁꯜꯂꯛꯇ꯭ꯔꯗꯤ ꯑꯗꯒꯤ ꯐꯤꯂꯝ ꯌꯦꯡꯒꯦꯁꯨ ꯌꯥꯗ꯭ꯔꯦ
ꯍꯨꯝ ꯍꯨꯝ
ꯃꯩꯁꯦ ꯂꯥꯛꯑꯗꯤ ꯐꯗꯧꯅꯤꯅꯦ ꯎꯝ ꯀꯌꯥꯝ ꯀꯨꯏꯔꯒꯦ ꯃꯩ ꯃꯨꯠꯈꯤꯕ
ꯎꯝ ꯉꯁꯤꯅ ꯂꯥꯛꯇꯕꯅꯦ ꯍꯧꯒꯠꯄ ꯍꯧꯒꯠꯂꯒ ꯑꯗꯨꯝ ꯃꯥꯏ ꯂꯥꯛꯇ꯭ꯔꯦ
ꯑꯣ ꯑꯦ ꯀꯨꯏꯔꯦꯅꯦ ꯑꯗꯨꯗꯤ
ꯎꯝ ꯅꯣꯡ ꯆꯨꯕꯤ ꯑꯣꯏꯔꯝꯅꯤ ꯂꯥꯛꯇꯕꯁꯦ
ꯎꯝ ꯃꯔꯛꯇꯒ ꯃꯩꯒꯤ ꯂꯥꯏꯟ ꯇꯠꯄ ꯌꯥꯎꯕ ꯖꯥꯠꯂꯥ
ꯈꯪꯗꯦ ꯑꯗꯨꯒꯨꯝꯕꯁꯨ ꯏꯟꯐꯣꯔꯃꯦꯁꯟꯁꯨ ꯂꯩꯇꯦ ꯑꯁ ꯂ ꯃꯩ ꯀꯔꯤꯔ ꯅꯣꯡ ꯀꯟꯅꯁꯨ ꯆꯨꯕ ꯅꯠꯇꯦ
ꯍꯣꯏ ꯌꯥꯝ ꯀꯟ ꯆꯨꯗꯤꯌꯦ
ꯎꯝ
ꯆꯠꯂꯝꯒꯅꯤꯁꯨ ꯈꯟꯅꯕ ꯌꯥꯕ
ꯑꯩꯈꯣꯏꯒꯤꯁꯨ ꯃꯩꯒꯤ ꯂꯥꯏꯟꯖꯦ ꯌꯥꯝ ꯇꯠꯀꯜꯂꯦꯕꯀꯣ ꯑꯩꯈꯣꯏꯒꯤ ꯂꯥꯏꯟꯗꯣ ꯑꯗꯨꯒꯤ ꯃꯩꯁꯦ ꯅꯣꯡ ꯈꯤꯇꯪ ꯆꯨꯔꯗꯤ ꯍꯦꯛꯇ ꯃꯨꯠꯈꯤꯕ ꯑꯗꯣ ꯅꯣꯡ ꯆꯨꯨꯔꯁꯨ ꯃꯩꯁꯦ ꯍꯦꯛꯇ ꯃꯨꯠꯄ ꯑꯥ ꯂꯥꯏꯟꯁꯦ ꯇꯠꯈꯤꯕ ꯍꯦꯛꯇ ꯂꯥꯏꯟꯗꯣ ꯆꯠꯂꯕꯅꯤꯅ ꯑꯃꯨꯛꯁꯨ ꯃꯨꯠꯇꯁꯨ ꯌꯥꯗꯕ ꯃꯤ ꯆꯤꯡꯗꯣꯔꯤꯕꯅꯤꯅ
ꯈꯪꯗ꯭ꯔꯦ ꯗꯦꯕꯂꯞꯃꯦꯟ ꯂꯥꯛꯇꯕꯒꯤ ꯗ ꯗꯦꯕꯂꯣꯞ ꯇꯧꯗꯕꯒꯤꯅ ꯑꯣꯏꯔꯝꯅꯤ
ꯍꯣꯏ
ꯑꯩꯈꯣꯏꯒꯤ ꯆꯤꯡꯗꯁꯨ ꯑꯩꯈꯣꯏꯗꯤ ꯀ꯭ꯔꯨꯝ ꯀ꯭ꯔꯨꯝ ꯃꯩ ꯃꯨꯠꯈ꯭ꯔꯅꯤ
ꯎꯝ
ꯎꯄꯥꯏ ꯂꯩꯇꯦ
ꯍꯣꯏ ꯑꯗꯣ ꯆꯥꯛ ꯆꯥꯗ꯭ꯔꯤꯕꯔꯣ ꯅꯣꯏꯒꯤ
ꯑꯩꯈꯣꯏꯗꯤ ꯆꯥꯔꯦ
ꯑꯣ ꯀꯔꯤ ꯍꯦꯟꯖꯥꯥꯡ ꯆꯥꯔꯒꯦ
ꯎꯁꯣꯏ ꯆꯥꯏꯑꯦ ꯉꯁꯤꯁꯦ
ꯑꯣ
ꯎꯁꯣꯏ ꯎꯁꯣꯏꯒ ꯎꯝ ꯈꯔ ꯈꯔ ꯑꯗꯨꯝ ꯀꯩ ꯍꯥꯏꯕ꯭ꯔꯥ ꯑꯩ ꯈꯪꯗꯦ ꯀꯥꯎꯈ꯭ꯔꯦ ꯃꯃꯤꯡꯗꯣ ꯄꯥꯛ ꯉꯥꯡꯗꯕꯒꯤ ꯈꯪꯗꯦꯅꯦ
ꯍꯣꯏ
ꯏꯄ꯭ꯋꯥ
ꯌꯥꯔꯦꯗ ꯎꯁꯣꯏ ꯆꯥꯔꯦ ꯍꯥꯏꯕꯗꯨꯅ
ꯑꯦ ꯎꯁꯣꯏ ꯆꯥꯢ ꯌꯥꯏ ꯍꯣꯏꯗ ꯅꯣꯏꯁꯨ ꯆꯥꯕ ꯐꯪꯕ꯭ꯔꯣ
ꯑꯥ ꯆꯥꯏꯑꯦ ꯎꯁꯣꯏ ꯑꯝ ꯎꯠꯇꯤ ꯊꯣꯡꯕꯗꯒ ꯍꯥꯞ ꯄꯦ ꯑꯧ ꯕꯖꯥꯔꯗꯩꯒ ꯂꯩꯌꯦ ꯑꯗꯨꯝ ꯑꯥ ꯑꯗꯨꯝ ꯒꯥꯔꯤ ꯃꯄꯣꯠ ꯃꯄꯣꯠ ꯄꯨꯈꯠꯂꯛꯑꯀꯥꯟꯗ ꯌꯣꯟꯕꯁꯨ ꯊꯦꯡꯅꯩꯑꯦꯕꯀꯣ ꯑꯗꯨꯗꯒꯤꯁꯨ ꯂꯩ ꯑꯗꯣ ꯎꯁꯣꯏꯁꯦ ꯎꯝ ꯑꯥ ꯀꯥꯡꯁꯨ ꯇꯧꯕꯗꯣ ꯎꯁꯣꯏꯁꯤꯒꯤ ꯊꯣꯏꯔꯀꯥꯟꯗ ꯉꯥꯔꯤ ꯀꯩꯀꯥ ꯃꯣꯔꯣꯛ ꯀꯩꯀꯥ ꯊꯥꯛꯑꯀꯥꯟꯗ ꯃꯦꯠꯄꯗꯣ ꯍꯋꯥꯏ ꯍꯋꯥꯏ ꯃꯄꯨꯝꯗꯣ ꯃꯪꯒꯜꯗꯣ ꯑꯗꯨ ꯉꯧꯔꯀꯥꯟꯗ ꯀꯥꯡꯁꯨ ꯇꯧꯕꯗꯣ ꯌꯥꯝ ꯍꯥꯎꯋꯦꯕꯀꯣ ꯑꯗꯨ ꯁꯨꯒꯥꯏꯔꯀꯥꯟꯗ ꯑꯗꯨꯒ ꯎꯁꯣꯏꯒ ꯃꯦꯠꯇꯣꯏꯅꯦꯕ
ꯅꯣꯏ ꯂꯧ ꯕꯖꯥꯔꯒ ꯂꯧꯔꯦ ꯍꯥꯢꯔꯗꯤ ꯑꯁ ꯑꯩꯈꯣꯏꯗꯤ ꯆꯤꯡꯗ ꯂꯩꯕꯅꯤꯅꯀꯣ
ꯎꯝ
ꯑꯗꯨꯝ ꯐ꯭ꯔꯦꯁ ꯐ꯭ꯔꯦꯁ ꯂꯧꯔꯒ ꯆꯥꯎꯕꯅꯦ
ꯏꯁ ꯅꯨꯡꯉꯥꯏꯔꯝꯒꯅꯤ
ꯑꯁ ꯅꯨꯡꯉꯥꯏꯗꯤ ꯅꯨꯡꯉꯥꯏꯌꯦ ꯑꯗꯣ ꯑꯁ ꯅꯨꯃꯤꯠ ꯈꯨꯗꯤꯡꯗꯤ ꯆꯥꯕ ꯉꯝꯗꯦꯗ ꯆꯥꯅꯤꯡꯗꯦꯕ ꯌꯥꯝꯕꯒꯤꯀꯣ
ꯑꯥꯎ
ꯌꯥꯝ ꯃꯥꯟꯂꯗꯤ ꯑꯩꯈꯣꯏꯁꯨ ꯆꯥꯅꯤꯡꯗꯦꯕ
ꯎꯝ ꯁꯨꯝ ꯇꯣꯏꯅ ꯆꯥꯁꯤꯜꯂꯛꯑꯗꯤ ꯃꯤ ꯑꯍꯥꯎꯕꯁꯨ ꯆꯥꯅꯤꯡꯉꯥꯛ ꯄꯣꯠꯇꯦ
ꯎꯝ ꯑꯗꯨꯅꯦ
ꯍꯣꯏ
ꯅꯣꯏ ꯅꯣꯏꯗꯤ ꯆꯦꯡꯒꯨꯝꯕꯁꯨ ꯂꯣꯏꯅꯃꯛ ꯕꯖꯥꯔꯗꯒꯤ ꯂꯧꯔꯝꯒꯅꯤ
ꯑꯝ ꯆꯦꯡꯁꯦꯀꯣ ꯏꯁꯥꯒꯤ ꯂꯧ ꯂꯩꯅꯕ ꯀꯥꯡꯕꯨꯗꯤ ꯃꯁ ꯏꯁꯥꯒꯤ ꯂꯥꯎꯗꯣ ꯑꯗꯨꯝ ꯇꯧꯔꯀꯥꯟꯗ ꯃꯁꯥꯏ ꯑꯗꯨꯝ ꯐꯧ ꯐꯪꯉꯤꯗꯅꯀꯣ
ꯑꯣ ꯑꯣ
ꯑꯗꯣ ꯎꯝ ꯑꯩꯈꯣꯏꯒꯤꯗꯤ ꯂꯧ ꯂꯩꯇꯦꯕ ꯑꯗꯨꯅ ꯆꯦꯡꯗꯣ ꯃꯤꯉꯣꯟꯗꯒꯤ ꯂꯩꯌꯦ
ꯎꯝ ꯎꯝ
ꯎꯝ ꯑꯩꯈꯣꯏ ꯁ꯭ꯋꯥꯏꯗꯗꯤ ꯃꯌꯥꯝ ꯂꯣꯏ ꯂꯥꯎ ꯂꯩꯅꯕꯒꯤ ꯑꯣ